ꯇꯥꯏ ꯇꯥꯏ
ꯁꯒ ꯍꯒ ꯁꯒꯂ ꯍꯒ ꯐꯟꯣꯏ ꯍꯒ ꯇꯗꯤ ꯆꯠꯠꯇꯗꯤ ꯅꯨꯡꯉꯥꯏꯇ꯭ꯔꯤ
ꯎꯝ
ꯅꯥꯏ ꯅ
ꯍꯂ ꯀꯕꯨ ꯃ ꯍꯕ ꯂ ꯅꯤ ꯃꯟꯦ ꯌꯥꯎꯗꯕ
ꯎꯝꯞ ꯍꯥꯄꯦꯟ ꯍꯥꯐꯦꯟ ꯆꯦꯜꯂꯒ ꯍꯥꯞꯐꯦꯟ ꯆꯦꯜꯂ ꯋꯥꯛꯀꯤꯡ ꯆꯠꯍꯧꯕꯕꯨꯗꯤ ꯅꯨꯡꯉꯥꯏꯌꯦꯗꯪ ꯈꯣꯡꯎꯞꯇꯦ ꯆꯥꯛ ꯆꯥꯛ ꯂꯥꯎ ꯇꯣꯡꯉꯒꯀ
ꯍꯨ ꯈ ꯌꯥ ꯋꯥꯝ ꯇ ꯑꯣꯏ
ꯎꯝ
ꯠ ꯁꯠꯄ ꯅꯣꯒ ꯆ
ꯋꯥꯋꯀꯤꯡꯗꯤ ꯃꯤ ꯑꯅꯤ ꯆꯠꯀꯗꯕꯅꯤ ꯋꯥꯔꯤ ꯁꯅ ꯁꯥꯟꯅꯔꯒ
ꯎꯝ
ꯅꯨꯡꯉꯥꯏꯅ ꯋꯥꯀꯤꯡ ꯋꯥꯈꯜ ꯋꯥꯔꯤ ꯅꯨꯡꯉꯥꯏ ꯅꯨꯡꯉꯥꯏ ꯁꯥꯟꯅꯔꯒ ꯆꯠꯀꯗꯕꯅꯤ
ꯐꯍꯖꯜꯥ ꯊ ꯃꯅꯤ ꯃ ꯆ ꯈꯂꯦ
ꯇꯅꯤ ꯈ꯭ꯋꯥꯉꯁꯤꯦ ꯅꯥꯈꯜꯂꯛꯄꯅꯤ
ꯎꯝ ꯍꯗꯤ ꯍꯥꯏꯥꯟꯒꯂ ꯈ ꯂ ꯂꯧ ꯆꯂ ꯑꯗꯨꯦ
ꯎꯝ
ꯣ ꯂꯂ ꯗ ꯌꯣꯕ꯭ꯔ ꯑꯃ ꯆꯂ ꯌꯥꯦ ꯑ ꯂꯗ ꯐꯜ ꯀꯅ ꯍꯥꯏ
ꯑꯦ ꯀꯦꯖꯤꯗꯣ ꯅꯠꯇ꯭ꯔꯒ ꯇꯅꯤ ꯆ ꯄ꯭ꯔꯣ ꯇꯥꯡꯉꯦ ꯑꯗꯨꯗꯤꯌꯥ
ꯀ ꯌꯥꯗꯗꯧꯒꯦ
ꯇꯤꯟꯗꯤꯦ ꯀꯦꯖꯤ ꯇꯔꯥꯃꯨꯛ ꯑꯣꯏꯉꯅꯤꯅ ꯑꯗꯨꯗꯤ ꯀꯦꯖꯤ ꯇꯔꯥꯗꯤ ꯀꯌꯥ ꯇꯥꯔꯦ
ꯁ ꯁꯅꯤ
ꯇꯥꯡꯗꯤ
ꯕꯨꯂ ꯈꯌꯥ ꯇ
ꯇꯤꯟꯗ ꯆꯥꯝꯃꯒ ꯌꯥꯝ ꯊꯤꯤ
ꯏ ꯑꯣꯏꯅ ꯄꯨꯊꯣꯛꯑꯦ ꯇꯤꯟ ꯇꯪꯈꯥꯏ ꯌꯧꯗꯦꯀꯣ ꯀꯦꯖꯤ ꯃꯉꯥ ꯈꯛꯇꯅꯦꯕ ꯑꯩꯈꯣꯏꯅ ꯀꯦꯖꯤ ꯀꯨꯟ ꯀꯨꯟꯅꯅꯦꯕ
ꯍꯅꯒꯤ ꯇꯤꯟ ꯎ ꯅꯃ ꯅꯃ ꯇꯧ ꯑꯗꯒ ꯍꯗ ꯂꯧꯧꯕꯔꯤꯕ ꯅꯕꯨꯅꯤꯗꯂ
ꯍꯥꯟꯅ ꯑꯩ ꯌꯨꯝꯗ ꯂꯩꯔ ꯅꯍꯜ ꯅꯝꯃꯨ ꯀꯩꯅꯣ ꯅꯝꯗ꯭ꯔ ꯗꯤ ꯀꯩꯅꯣꯅꯦ ꯍꯥꯏꯅ ꯅꯃ ꯅꯝꯃꯜ ꯅꯝꯃꯜꯂꯍꯗꯤ ꯌꯥꯝꯃꯦꯕ ꯉꯝꯂꯗꯤ ꯀꯗꯥ ꯍꯥꯏꯔꯤ ꯅꯝꯂ꯭ꯔꯗꯤ
ꯄꯨꯟ ꯀꯅꯤ ꯀ ꯀꯦꯖꯤ ꯃꯉꯥꯗ ꯀꯩꯁꯨ ꯌꯥꯝꯗꯦꯑꯕꯣ
ꯌꯥꯝꯃꯦ ꯀꯥꯏꯗꯅꯣ
ꯎꯝ
ꯑꯗꯨꯗꯒꯤꯒꯤ ꯀꯩ ꯈꯤꯇꯪꯒ ꯆꯣꯠꯈ꯭ꯔꯗꯤ ꯈꯪ ꯂꯨꯝꯈꯤꯗꯣꯏꯅꯤ
ꯏꯅꯥꯁꯤꯅ ꯑꯩꯅ ꯆꯪꯉꯤꯕꯩꯗꯨꯗꯗꯤ ꯃꯥꯁꯦ ꯃꯤ ꯑꯃꯒꯤ ꯍꯦꯔꯪꯗ ꯍꯥ ꯂꯩꯔꯝꯃꯦ
ꯎꯝ
ꯂꯩꯕꯤ ꯂ ꯃꯗꯨ ꯉꯁꯤꯗꯤ ꯂꯧꯁꯦ ꯍꯥꯏꯌꯦ ꯃꯥ ꯍꯌꯦꯡ ꯊꯤꯔꯒꯦ ꯅꯪ ꯅꯪ ꯄꯨꯔꯣꯗꯥ ꯇꯧꯔ ꯌꯥꯎ ꯃ ꯇꯨꯝ ꯑꯃ ꯆ ꯔꯕꯨ ꯆꯥꯛ ꯀꯦꯖꯤ ꯉꯁꯤ ꯊ ꯊ ꯃ ꯑꯄꯨ ꯋꯥꯊ ꯁꯤꯤꯖ ꯈ ꯂꯣꯏ ꯆꯊꯈꯔ ꯎꯝ ꯑꯅꯤꯅ ꯄꯤꯖ ꯈꯔ ꯂꯥꯎꯗ ꯄꯤꯖꯊ ꯊꯣꯛꯈ꯭ꯔꯦꯆꯥꯛꯇꯣꯆꯤꯟꯖꯥꯛꯇ ꯇꯣꯂꯗꯅꯤ ꯌꯥꯈꯖ ꯑꯗꯨꯣꯏꯅꯦꯕ ꯃꯥ
ꯑꯁ ꯑꯩꯗꯤ ꯑꯩ ꯑꯩꯅ ꯍꯥꯏꯕꯗ ꯇꯧꯔ ꯌꯦꯡꯉꯨꯅꯦ ꯅꯪꯕꯨ
ꯋꯥ ꯍꯥꯏꯒꯗ꯭ꯔꯣ
ꯍꯣꯏ ꯃꯥꯕꯨ ꯆꯥꯛ ꯌꯥ ꯆꯥꯛ ꯑꯌꯨꯛꯀꯤ ꯑꯃꯨꯛ ꯅꯨꯡꯗꯥꯡꯒꯤ ꯑꯃꯨꯛ ꯊꯣꯡꯉꯝꯃꯅꯤ ꯅꯪꯗꯤ
ꯑꯣ ꯀ ꯑꯗꯨꯗ ꯌꯥꯕꯨꯗꯈꯂꯔ
ꯀꯦꯞꯇꯨꯗ ꯊꯣꯡꯕꯕꯨ ꯍꯥꯏꯕ
ꯍꯣꯔꯦꯟ ꯅꯨꯡꯗꯥꯡ ꯑꯃꯨꯛ ꯊꯣꯡꯕ ꯅꯨꯡꯗꯥꯡꯒꯤꯅ ꯏꯁꯤꯡ ꯄꯤꯖꯕ ꯑꯗꯨꯒ‌ ꯍꯌꯦꯡꯒꯤꯅ ꯑꯃꯨꯛ ꯅꯣꯡꯃꯥ ꯐꯥꯅꯥ ꯆꯠꯇꯦꯅ
ꯊꯣꯡꯕꯕꯨ ꯊꯣꯡꯕꯗꯨ ꯑꯝ ꯑꯅꯤꯔꯛ ꯊꯣꯡꯒꯔꯕ
ꯑꯅꯤꯔꯛꯇꯤ ꯊꯣꯡꯒꯤꯕꯅꯦ
ꯎꯝ
ꯑꯁ ꯄꯥꯝꯃꯨꯏꯗ ꯅꯕꯥ ꯆꯦꯡꯗꯨꯅ ꯍꯦꯟꯅ
ꯅꯣꯡꯃꯥꯗ ꯂꯨꯄꯥ ꯆꯥꯝ ꯆꯥꯝ ꯄꯥꯔꯣꯅꯦ
ꯑꯁ ꯆꯦꯡꯗꯨꯅ ꯍꯦꯟꯅ ꯄꯥꯝꯃꯨꯏꯕꯨ
ꯊꯥꯑꯝꯗꯥ ꯂꯨꯄꯥ ꯂꯤꯁꯤꯡ ꯑꯍꯨꯝ
ꯂꯤꯁꯤꯡ ꯑꯍꯨꯝꯗꯣ ꯅꯪ ꯅꯪ ꯄꯥꯊꯣꯛꯑꯕ ꯍꯤꯡꯁꯥꯞꯇꯣ
ꯇꯦꯔꯤꯃꯤꯔꯤ ꯇꯥꯕ ꯂꯥꯏꯔꯤꯅꯦ ꯇꯦꯔꯤꯃꯤꯔꯤꯗꯤ ꯇꯥꯕ ꯇꯠ ꯇꯥꯔꯣꯏꯅꯦ ꯍꯥꯏꯗꯤ ꯗꯨꯎ ꯇꯥꯗꯣꯔꯤꯅꯤꯅꯦ
ꯎꯝ ꯍꯥꯏꯗꯤ ꯅꯪ ꯄꯥꯎꯕ ꯊꯥ ꯑꯃꯗ ꯂꯤꯁꯤꯡ ꯑꯍꯨꯝ ꯂꯩꯔꯦ ꯋꯥꯔꯤꯕꯨꯗꯤ ꯂꯤꯁꯤꯡ ꯂꯤꯁꯤꯡꯗ ꯉꯥꯅꯨ ꯂꯥꯕ ꯑꯃ ꯑꯗꯨꯅ ꯂꯤꯁꯤꯡ ꯂꯤꯁꯤꯡꯗ ꯍꯥꯏꯔꯣ ꯂꯤꯁꯤꯡ ꯂꯤꯁꯤꯡꯗ ꯐꯪꯉꯦ ꯈꯜꯂꯣ ꯑꯗꯨꯖꯨ ꯂꯤꯁꯤꯡ ꯑꯍꯨꯝ ꯐꯪꯉꯦ ꯅꯠꯇ꯭ꯔꯣ ꯊꯥ ꯑꯃꯗꯨꯒ ꯅꯪꯅ ꯄꯤꯖꯔꯤꯕ ꯅꯅꯟ ꯄꯤꯖꯔꯤꯕ ꯋꯥꯏꯗꯒꯤ ꯀꯩꯗꯒꯤ ꯄꯥ ꯄꯥꯊꯣꯛꯎꯗ ꯂꯦꯝꯗꯦ ꯍꯥꯏꯝꯅꯤꯗ
ꯎꯝ
ꯑꯣ ꯊꯥ ꯃꯔꯤꯗꯗꯤ ꯊꯥꯑꯝꯗ ꯂꯤꯁꯤꯡ ꯂꯤꯁꯤꯡ ꯑꯍꯨꯝ ꯑꯍꯨꯝ ꯃꯔꯤ ꯇꯔꯥꯏꯟꯊꯣꯏ ꯂꯤꯁꯤꯡ ꯇꯔꯥꯏꯟꯊꯣꯏ ꯂꯩꯈ꯭ꯔꯦ
ꯎꯝ ꯅꯪ ꯍꯥꯖꯤꯛ ꯍꯥꯏꯖꯕ ꯋꯥꯅꯤ ꯅꯪ ꯍꯥꯖꯤꯛ ꯈꯤꯇꯪ ꯆꯥꯎꯔꯛꯄꯒꯗꯤ ꯑꯃꯨꯛꯇꯪ ꯊꯣꯡꯕꯅ ꯀꯣꯟꯅꯔꯣꯏ ꯀꯩꯁꯨ
ꯆꯈꯠꯂꯛꯄ ꯇꯟꯖꯥꯗꯗꯤ ꯀꯔꯥꯏꯗꯩ ꯅꯪ ꯆꯈꯠꯂꯛꯄ ꯇꯟꯖꯥꯗꯨꯗꯤ ꯎꯪ ꯀꯤ ꯑꯅꯤꯔꯛꯀ ꯑꯍꯨꯝꯂꯛꯀ ꯊꯣꯡꯕꯩꯒ ꯍꯥꯏꯔꯛꯇꯦꯃꯤ
ꯎꯝ
ꯎꯝ ꯑꯩꯅ ꯍꯥꯏꯗꯣ ꯋꯥꯏ ꯋꯥꯏ ꯈꯔ ꯌꯥꯜꯂ ꯌꯦꯡꯉꯣ ꯄꯤꯛꯏꯉꯩꯗ ꯌꯦꯡꯍꯧꯑꯕ ꯍꯌꯦꯡ ꯆꯥꯎꯔꯗꯤ ꯆꯥꯎ ꯌꯥꯔꯔꯣꯏꯕ ꯆꯥꯛꯇꯨꯒꯅꯦ ꯆꯥꯛꯇꯨꯅꯦ ꯀꯩꯀꯩꯅꯦ ꯇꯧꯔꯒꯥ ꯑꯗꯨ ꯌꯥꯜꯍꯧꯑꯕ ꯃꯣꯏꯅ ꯇꯦꯡꯅ ꯆꯥꯒꯦꯔꯥ ꯆꯥꯔꯣꯏꯒꯦꯔꯥ ꯁꯨꯝ ꯍꯥꯞꯄꯣꯕ ꯅꯪ ꯇꯦꯡꯅ ꯆꯥꯔꯝꯗ꯭ꯔꯦ ꯀꯥꯏꯅ ꯂꯧꯊꯣꯛꯎꯅꯣꯕ ꯁꯨꯝ ꯍꯞꯆꯜꯂꫭꯕ ꯆꯥꯛꯇꯣꯒ ꯖꯥꯟꯅ ꯆꯥꯛꯇꫭ ꯆꯥꯕꯗ ꯑꯗꯨꯝ ꯆꯥꯒꯤꯗꯣꯏꯅꯦꯕ
ꯃꯔꯨ ꯑꯃꯅꯤ ꯃꫪꯨ ꯑꯃꯅꯤ ꯌꯥꯎꯒꯤꯕꯗꫭ
ꯎꯝ ꯑꯗꯨ ꯃꯣꯏꯁꯨ ꯁꯨꯝ ꯍꯩꯅꯔꯛꯑꯅꯦꯕ ꯃꯜꯂ ꯆꯥꯕꯗꫭ ꯑꯗꯨꯝ ꯍꯩ ꯍꯩꯅꯔꯛꯑꯅꯦꯕ ꯑꯗꯨꯒ ꯋꯥꯥꯏꯀꯨꯞ ꯋꯥꯥꯏꯀꯨꯞꯇꯣ ꯈꯔꯥ ꯌꯥꯜꯂꯣꯕꯀꫭ ꯑꯩꯈꯣꯏꯒꯤ ꯃꯐꯣꯟ ꯑꯣꯏꯅꯕ ꯍꯥꯏꯇꯥꯔꯦ
ꯑ ꯋꯥꯀꯨꯞ ꯍꯥꯏꯁ‌ꯦ ꯆ‌ꯦꯡꯀꯨꯞ ꯇꯨꯅ‌ꯦꯕ
ꯍꫭꯏ ꯆꯤꯡꯒꯨꯞꯇꫭ ꯃꯐꫭꯟ ꯑꯣꯏꯅꯈꯔ ꯌꯥꯜꯂꯨꯕ ꯑꯗꯨꯑꫭꯏꯗꯤ ꯅꯪ ꯑꯝꯇ ꯄꯤꯖꯔ ꯌ‌ꯦꯉꯨ ꯄꯤꯖꯔ ꯌ‌ꯦꯉꯨ ꯅꯪ ꯉꯥꯅꯨ ꯃꯌꯥꯝ ꯂꯣꯏꯁꯤꯜꯂꯤꯗꯣ ꯋꯥꯠ ꯗꯅꯤ ꯉꯥꯏꯅꯤꯗ ꯄꯔꯥ ꯇꯥꯛꯄꯤꯕ ꯋꯥꯅꯤꯗ
ꯎꯝ
ꯀꯩꯅꫭ ꯆꯥꯛꯇꫭ ꯁꯥꯏ ꯁꯥꯏ ꯆ‌ꯦꯔꯪ ꯑꯃ ꯄꯨꯔꯒ ꯌꯥꯔꯅ‌ꯦꯕ ꯑꯗꯨꯝ
ꯑꯩ ꯑꯩꯅ ꯍꯥꯏꯖꯤ ꯅꯪ ꯕꯣꯔꯥꯇꯪ ꯕꯣꯔꯥ ꯇꯪꯈꯥꯏ ꯑꯃꯈꯛ ꯂꯧꯔꯦ ꯌꯦꯡꯉꯣ ꯍꯣꯔꯦꯟ ꯂꯥ ꯍꯌꯦꯡꯂ
ꯆ‌ꯦꯡꯀꯨꯞꯂꫭ
ꯅꯠꯇ‌ꯦ ꯋꯥ ꯋꯥꯏ ꯋꯥꯏꯕꯧꯗꯣ
ꯇꯛꯃꯟ ꯋꯥꯏꯗꫭ ꯅꯠꯇꯕꯤꯔꯕ
ꯗꯥꯏꯔꯦꯛ ꯋꯥꯏ ꯑꯩꯈꯣꯏꯒꯤ ꯀꯥꯝꯊꯣꯔꯛꯄ ꯋꯥꯏꯕꯧꯗꯣ
ꯑꯣ
ꯑꯗꯨꯗꯨꯅꯤ ꯍꯥꯏꯖ‌ꯦ
ꯑꯣ
ꯎ ꯋꯥꯥꯏ ꯕꯧ ꯕꯧ ꯂꯥꯎꯕꯗꯣ ꯈꯪꯗ꯭ꯔꯣ
ꯈꯪꯉ‌ꯦ ꯈꯪꯉ‌ꯦ
ꯆꯦꯡꯗꯒꯤ ꯑꯣꯜꯂꯒ ꯀꯥꯝꯊꯣꯔꯛꯄꯗꯣ
ꯑꯣ ꯈꯪꯉ‌ꯦ ꯈꯪꯉ‌ꯦ
ꯃꯄꯥꯟꯗꯒ ꯀꯥꯝꯊꯣꯛꯅꯕꯗꯣ ꯑꯗꯨꯝꯕꯗꯣ ꯕꯣꯔꯥ ꯇꯪꯈꯥꯏꯃꯛꯇ ꯂꯧꯔꯒ ꯇꯤꯡꯉꯒ ꯌꯦꯡꯉꯨꯕ ꯇꯤꯡꯉꯀꯥꯟꯗ ꯑꯃꯨꯛ ꯇꯣꯠꯂ ꯄꯤꯖꯧꯕ ꯍꯥꯏꯗꯤ ꯆꯥꯛꯅꯦ ꯑꯗꯩ ꯅꯪ ꯃꯅ ꯃꯁꯤꯡ ꯁꫭꯏꯕꯗꯨꯅ‌ꯦ ꯍ ꯑꯗꯨꯗꯤ ꯑꫭ ꯋꯥꯏꯀꯨꯞ ꯈꯔ ꯍꯥꯞꯄꯒ ꯄꯤꯖꯧ ꯑꯣꯕ ꯆꯥꯒꯦꯔꯥ ꯆꯥꯔꯣꯏꯔ ꯅꯪ ꯅꯪꯅ ꯑꯗꯨ ꯌꯦꯡꯉꯨꯅꫭꯕ ꯑꯁ ꯆꯥꯗꯦꯅ ꯌꯦꯡꯉꯨꯅꫭꯕ ꯑꯗꯨꯝ ꯆꯥꯅꯤꯡꯉꯩ ꯂꯩꯔꯛꯇ꯭ꯔꯗꯤ ꯁꯨꯝ ꯆꯥꯒꯤꯗꯣꯏꯅꯦꯕ ꯑꯗꯨꯝ ꯍꯩꯅꯈꯤꯗꯣꯏꯅꯦꯕ
ꯑꯗꯨꯝ ꯑꯗꯨ ꯍꯥꯞꯄꯒꯗꯤ ꯈꯔꯕꯨꯗꯤ ꯀꯩꯅꯣ ꯇꯧꯅꯤꯡꯌꯦ ꯃꯆꯤꯟꯖꯥꯛ ꯇꯕꯨꯗꯤ ꯁ‌ꯦꯞ ꯐꯥꯅꯝ ꯑꯣꯏꯅꯤ ꯍꯥꯏꯗꯤ ꯃꯕꯨꯛ ꯃꯕꯨꯛꯇꯣ ꯈꯥꯡꯅꯦꯕ
ꯁ‌ꯦꯞ ꯌꯥꯝ ꯑꯣꯏꯒ꯭ꯔꯥꯅꯤꯍꯦ
ꯑꯩꯗꯤ ꯃꯣꯏꯗꯤ ꯆꯥꯎ ꯆꯥꯎꯗꯕ ꯊꯥ ꯃꯁꯤꯡ ꯁꯨꯔ ꯂꯣꯏꯔꯦꯕ ꯑꯗꯨꯝ
ꯎꯝ ꯅꯪ ꯍꯣꯔꯦꯟ ꯅꯪ ꯑꯗꯨ ꯑꯗꯨꯗꫭ ꯆꯥꯔꯗꯤ ꯅꯪ ꯅꯪ ꯑꯍꯥꯟꯕꯩꯗꯤ ꯌꯥꯝ ꯀꯩꯁꯨ ꯍꯥꯞꯄꯨꯅꯣꯕꯀꯣ ꯆꯥ ꯍꯩꯇ꯭ꯔꯤꯃꯤꯅ
ꯑ
ꯅꯪ ꯀꯣꯡꯄꯥꯛ ꯀꯣꯝꯄꯥꯛ ꯃꯆꯥ ꯑꯃ ꯇꯣꯠꯄꯗ ꯎ ꯈꯨꯌ ꯍꯥꯞ ꯆꯂꯣ ꯈꯣꯖꯣ ꯇꯣ
ꯑꯣ
ꯑꯗꯨꯃꯥꯏꯅ ꯇꯣꯠꯂꫭ ꯑꯩꯗꯤꯕꯣ ꯇꯔꯥ ꯂꯣꯏꯔꯗꯤ ꯑꯩꯗꯤ ꯑꯁ ꯕꯠ ꯇꯤꯟꯕ ꯇꯤꯟꯅ ꯇꯤꯟꯅꯤ꯭ꯔꯣꯕ꯭ꯂꯂꯦꯝ ꯍꯥꯄꯅꯤ ꯑꯗꯨ ꯅ ꯁꯤꯗ ꯄꯗ ꯁꯥꯕ ꯑꯩꯅ ꯁꯤꯗ ꯎ ꯋꯥꯏꯀꯨꯞ ꯅꯨꯡꯉ ꯐꯪꯗꯕꯒꯤ ꯇꯟꯅ ꯇꯧꯗꯕꯅꯤ
ꯅꯃ ꯀꯦꯖꯤ ꯑꯅꯤ ꯂꯧꯏꯤ ꯆꯥꯝ ꯀꯨꯟꯊ꯭ꯔꯥ ꯉꯛꯇ ꯂꯧꯏꯅꯦ
ꯋꯥꯒꯨ ꯑꯣꯏꯗꯗꯤ ꯂꯣꯏꯒꯦ ꯑꯗꯨꯃꯥꯏꯅ ꯂꯣꯏꯣ ꯅꯉ ꯑꯣꯏꯔꯗꯤ ꯀꯅꯥꯅꯕꯨ ꯆꯦꯡ ꯀꯦꯖꯤ ꯀꯦꯖꯤ ꯊꯣꯡ꯭ꯔꯦ ꯀꯦꯖꯤ ꯑꯅꯤ ꯑꯅꯤ ꯊꯣꯡ꯭ꯔꯦ ꯀꯅꯥꯅ ꯄꯨꯨ ꯊꯥꯡ ꯉꯝꯗꯦꯅꯣ ꯆꯥꯎꯈꯠꯂꯛ ꯀ ꯀꯃꯥꯏ ꯇ ꯎꯦꯅ
ꯅꯤꯕꯅ ꯀ ꯊ ꯎ
ꯑꯩꯗꯤ ꯑꯩꯗꯤ ꯉꯥꯅꯨ ꯂꯣꯏꯔꯕꯅꯤ ꯉꯥꯅꯨ ꯊꯥꯗꯣꯛꯄ ꯌꯥꯗꯦ ꯑ ꯄꯤꯖꯒꯗꯕꯅꯤ ꯍꯥꯏꯕ ꯋꯥꯈꯜꯗꯤ
ꯌꯥꯔꯣ ꯑꯣꯏꯔꯣ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
ꯑ
ꯄꯊ ꯐ ꯐꯗ ꯂꯩ ꯄ ꯀꯥꯏ
ꯑ ꯑ ꯑ ꯑꯗꯨ ꯑꯗꯨꯅꯦ ꯑꯗꯨ ꯑꯗꯨ ꯑꯗꯨꯗꯤ
ꯊꯥ ꯃꯔꯤꯗꯁꯨ ꯐꯥꯗꯦ ꯂꯤ ꯃꯉꯥ ꯇꯔꯨꯛ ꯊꯥ ꯇꯔꯨꯛꯀꯅꯤ ꯃꯔ ꯊꯥ ꯃꯉꯥ ꯇꯔꯨꯛ ꯑꯗꯥꯋꯥꯏ ꯃꯔꯝ ꯀꯣꯏꯗꯣ
ꯎꯝ
ꯇ꯭ꯔꯇ꯭ꯔꯥ ꯃꯔꯤ
ꯑꯗꯨꯗꯤ ꯃꯔꯨꯝ ꯀꯣꯛꯑ ꯀꯣꯛꯑꯁꯨ ꯁꯦ ꯍꯥꯗ ꯐꯥꯔꯛꯄꯁꯦ ꯃꯄꯨꯡ ꯐꯥꯗꯕꯅꯦꯕ ꯌꯣꯟꯕꯁꯨ ꯍꯦꯛ ꯄꯥ ꯑꯃꯨꯕꯤꯌꯦ
ꯎꯝꯗꯤ ꯑꯃꯣꯝ ꯁꯨ ꯌꯥꯝ ꯀꯟꯅ ꯂꯨꯝꯕ ꯑꯣꯏꯗꯦꯕ ꯌꯥ ꯌꯥ ꯃꯤꯅꯦ ꯍꯦꯛ ꯄꯥꯏꯕꯁꯨ ꯃꯑꯣꯡ ꯃꯥꯟꯗꯕ
ꯑꯗꯨ ꯑꯗꯨꯅꯦꯗ ꯑꯗꯨꯅ ꯑꯗꯨ ꯑꯗꯨ ꯑꯗꯨꯅꯦ ꯍꯥꯏꯖꯦ ꯃꯔꯨꯝ ꯑꯃꯨ ꯑꯃꯨꯛ ꯀꯣꯛ ꯀꯟꯗ ꯃꯄꯤ ꯃꯥꯟꯕꯅꯦ ꯃꯦ
ꯎꯝ
ꯉꯅꯨ ꯃꯥ ꯃꯅꯦ ꯑꯗꯨꯅꯦ ꯑꯩꯅꯥ ꯍꯥꯏꯗꯣ ꯑꯗꯨꯃꯥꯏ ꯊꯣ ꯑꯗꯨꯃꯥꯏꯅ ꯇꯧꯔ ꯄꯤꯖꯔꯣ ꯑꯗꯨ ꯅꯦ ꯑꯩꯅ ꯍꯥꯏꯁꯦ ꯅꯪ ꯉꯣꯟꯗꯥ ꯃꯊꯥ ꯁꯥꯗꯅꯕ ꯍꯥꯏ ꯇꯦꯔꯦ꯫ ꯆꯥꯕꯁꯤꯗꯤ ꯄꯩꯁꯥ ꯆꯪꯕꯅꯤ ꯌꯥꯗꯕꯅꯦꯃꯤ ꯉꯥꯅꯨ ꯉꯥꯅꯨꯅꯦ ꯍꯥꯏꯖꯕ ꯋꯥꯅꯦ
ꯎꯦ ꯁ ꯍ ꯇꯧꯅꯤ
ꯉꯥꯅꯨ ꯂꯣꯏꯕꯒꯤꯗꯤ ꯑꯩꯈꯣꯏꯗ ꯍꯥꯏꯔꯛꯑꯣꯃꯦ ꯅꯤꯌꯣꯝꯗꯣ ꯑꯩ ꯈꯪꯕꯅꯦ ꯄꯤꯖꯕ ꯀꯃꯥꯏꯅ ꯄꯤꯖꯅꯤ ꯑꯗꯨ ꯇꯧꯅꯤ ꯑꯗꯨ ꯑꯩ ꯈꯪꯕꯅꯦ ꯅꯣꯏ ꯉꯥꯅꯨꯗ ꯂꯣꯏꯖꯗ ꯅꯣꯏ ꯃꯆꯥꯛꯇ ꯄꯤꯖꯔꯗꯤ